ꯇꯥꯕ꯭ꯔ
ꯍꯣꯏ ꯇꯥꯏ ꯕꯥꯥꯏ
ꯑꯝꯗꯥ ꯍꯧꯔꯤꯒꯦ ꯅꯥꯏ ꯍꯥꯥ
ꯆꯠ ꯇꯔꯦ
ꯆꯆꯥꯔꯦ ꯆꯗꯔꯤꯌꯦꯗ ꯑꯔ ꯍꯥꯏ ꯍꯥꯥ
ꯀ꯭ꯔꯤꯝꯊꯟꯅꯣ
ꯑꯩꯈꯣꯏ ꯀꯥꯡꯁꯣꯏ ꯄꯪꯈꯣꯏ ꯈꯣꯡꯉꯦ ꯅꯣꯏꯗꯤ ꯑꯁ ꯑꯩ ꯑꯩꯉꯣꯟꯗ ꯈꯣꯡꯉꯦꯍꯦ
ꯑꯩꯗꯤ ꯊꯣꯡꯗ꯭ꯔꯦ ꯍꯋꯥꯏ ꯆꯝꯐꯨꯠ ꯇꯧꯁꯤꯔꯥ ꯈꯪꯗ꯭ꯔꯦ
ꯑꯣ ꯑꯣ ꯑꯗꯨꯁꯨ ꯍꯥꯎꯋꯦꯅ
ꯑꯗꯨꯒꯨꯝꯕꯗ ꯑꯩꯗꯤ ꯈꯔ ꯆ ꯑ ꯈꯔ ꯆꯥꯅꯤꯡꯕꯀꯣ
ꯑꯣ ꯇꯝꯐꯨꯠꯀꯨꯝꯕ
ꯑꯣ- - -
ꯑꯣ ꯆꯝꯐꯨꯠ ꯀꯨꯝꯕꯁꯨ ꯑꯗꯨꯝ ꯍꯥꯎꯋꯦ ꯍꯣꯏ꯫
ꯉꯁꯤꯗꯤ ꯀꯗꯥꯏ ꯆꯠꯂꯦ ꯌꯨꯝ ꯂꯩꯕ꯭ꯔꯣ꯫
ꯌꯨꯝꯗ ꯑꯗꯨꯝ ꯌꯨꯝꯗ ꯑꯗꯨꯝ ꯂꯩꯔꯦ ꯍꯣꯏ ꯎꯄꯥꯏ ꯂꯩꯇꯦ꯫
ꯅꯨꯡꯉꯥꯏꯅꯦ ꯅꯣꯏꯗꯤ꯫
ꯅꯪ ꯅꯪꯗꯤ- - -
ꯅꯣꯏꯗꯤ ꯈꯔ ꯏꯅꯥꯛ ꯈꯨꯟꯕꯅꯤꯅ ꯈꯔ ꯅꯨꯡꯉꯥꯏꯅꯦ꯫
ꯑꯁ ꯑꯗꯨꯒꯤ ꯋꯥꯇꯣꯛꯈ꯭ꯔꯁꯤꯗ ꯀꯔꯤ ꯏꯅꯥꯛ ꯈꯨꯟꯗꯦꯗ ꯑꯩꯈꯣꯏꯅ ꯍꯦꯟ- - -
ꯑꯩꯈꯣꯏꯗꯤ ꯎꯄꯥꯏ ꯂꯩꯇ꯭ꯔꯦ꯫ ꯂꯧꯒꯤ ꯄꯨꯟꯁꯤ ꯑꯣꯏꯔꯦ꯫
ꯌꯥꯔꯗ꯫ ꯑꯩꯁꯨ ꯃꯔꯛ ꯃꯔꯛꯇ ꯗ꯭ꯌꯨꯇꯤ ꯑꯗꯨꯝ ꯆꯠꯄꯅꯦ ꯑꯥ ꯃꯊꯛꯇ ꯀꯩꯅꯣ ꯄꯤꯅꯤꯡꯉꯥꯏ꯫
ꯎꯝ꯫
ꯅꯪ ꯈꯪꯕꯅꯤꯅ ꯑꯗꯨꯗꯤꯀꯣ- - -
ꯑꯗꯣ ꯍꯥꯏꯔꯣꯒꯤ- - -
ꯈꯪꯉꯦ ꯈꯪꯉꯦ- - -
ꯍꫭꯏ- - -
ꯌꯥꯝ ꯈꯪꯕꯅꯦ꯫
ꯑ ꯌꯥꯝ ꯀꯩꯅꯣ ꯋꯥꯕꯅꯦꯕ ꯑꯗꯣ ꯃꯊꯛ ꯀꯔꯥꯗꯤꯀꯣ꯫
ꯍꯣꯏ ꯍꯣꯏ꯫
ꯁꯤ ꯌꯥꯝꯃ ꯋꯥꯕꯗꯤ ꯑꯣꯏꯗ ꯇꯨ ꯋꯥꯗꯤ ꯋꯥꯗ- - - ꯑꯗꯨꯝ ꯑꯞ-ꯗꯥꯎ ꯑꯞ-ꯗꯥꯎ ꯆꯠꯄꯒꯤ꯫
ꯑꯗꯨꯅ ꯍꯛꯆꯥꯡꯁꯨ ꯀꯟꯕꯅꯤꯅ ꯑꯗꯨꯝ ꯆꯠꯄꯗꯨꯅꯀꯣ꯫
ꯑꫭ- - - ꯀꯟꯗꯤ ꯀꯟꯕ ꯃꯥꯜꯂꯦ ꯍꯣꯏ ꯐꯗꯤ ꯐꯕꯅꯦ ꯏꯁꯥ ꯍꯛꯆꯥꯡꯒꯤꯅꯤꯀꯣ꯫ ꯅꯪꯒꯤ ꯍꯌꯦꯡꯒꯤ ꯀꯥꯏ ꯆꯠꯊꯣꯛꯀꯗ꯭ꯔꯥ꯫
ꯍꯌꯦꯡꯁꯦ ꯑꯁ ꯈꯪꯗꯦꯅꯦ ꯂꯧ ꯅꯤꯡꯕ ꯆꯠꯄꯅꯤꯅ‌꯫ ꯏꯁꯥꯁꯦ ꯑꯗꯨꯝ ꯋꯥꯏ ꯀꯩꯅꯣ ꯂꯣꯏꯅ ꯅꯥꯏ꯫ ꯑꯩꯒꯤ ꯅꯨꯄꯥꯅ ꯍꯌꯦꯡꯒꯤ ꯊꯕꯛ ꯆꯠꯂꯅꯨ ꯄꯣꯊꯥꯔꯒ ꯂꯩꯌꯣꯗꯤ ꯍꯥꯏ꯫ ꯈꯪꯗ꯭ꯔꯦ ꯀꯔꯤ ꯇꯧꯁꯤꯔꯣ- - -
ꯄꯣꯊꯥꯔꯒ ꯂꯥꯛꯌꯑꯣ꯫ ꯑꯗꯣ ꯑꯩꯈꯣꯏ- - - ꯑꯥ ꯀꯩꯅꯣ ꯑꯗꯨꯝ- - - ꯑꯥ ꯑꯃꯨꯛꯀ ꯄꯣꯠꯊꯥꯗ꯭ꯔꯗꯤꯀꯣ- - - ꯑꯩꯈꯣꯏꯒꯤ ꯍꯛꯆꯥꯡꯁꯦ ꯅꯨꯡꯉꯥꯏꯇꯦꯕ꯫
ꯑꯣ ꯃꯤ ꯃꯤꯒꯨꯝꯅ ꯑꯣꯏꯗꯕꯅꯤꯅꯀꯣ ꯑꯩꯈꯣꯏꯗꯤꯀꯣ- - -
ꯎꯝ꯫
ꯆꯨꯝꯃꯦ ꯍꯣꯏ ꯅꯣꯏ ꯇꯝꯄꯥꯛ ꯂꯧ ꯁꯨꯕ꯭ꯔꯥ- - - ꯑꯥ- - -
ꯑꯩꯈꯣꯏ ꯁꯨꯗ꯭ꯔꯦ ꯇꯝꯄꯥꯛ ꯂꯥꯎꯗꯤ ꯁꯨꯗ꯭ꯔꯦ ꯑꯗꯣ- - - ꯑ ꯀꯩꯅꯣꯗꯗꯤ ꯑꯦꯟꯁꯥꯡ ꯑꯦꯟꯁꯥꯡꯁꯨ- - - ꯊꯝꯗ꯭ꯔꯦꯗꯥ ꯀꯩꯅꯣ ꯏꯟꯁꯥꯡ ꯅꯥꯄꯤꯒꯤ- - - ꯂꯧꯗꫭ ꯑꯗꯨꯁꯨ ꯇꯧꯗ꯭ꯔꯦꯗ ꯂꯐꯣꯏꯒꯨꯝꯕꯗꯤ ꯂꯩꯌꯦ ꯈꯔꯗꯤ꯫
ꯑꫭ- - - ꯅꯨꯡꯉꯥꯏꯅꯦ ꯑꯗꯨꯗꯤ ꯅꯨꯡꯉꯥꯏꯅ ꯄꯥꯜꯂꯦ ꯍꯥꯏꯕ ꯇꯥꯔꯦꯅꯦ꯫
ꯌꯥꯔꯦꯗ ꯅꯪꯁꯨ ꯅꯨꯡꯉꯥꯏꯌꯦꯗ ꯍꯦꯟꯅ- - -
ꯑꯨꯝ ꯅꯨꯡꯥꯏꯇꯦ ꯀꯗꯥꯏꯗꯒ- - - ꯅꯨꯡꯉꯥꯏꯕ ꯍꯥꯏꯔꯅꯨ ꯋꯥꯕꯅ ꯑꯗꯨꯝ ꯍꯦꯟꯖꯤꯜꯂꯛꯈ꯭ꯔꯦ꯫
ꯍꯣꯏ ꯆꯥꯞꯃꯅꯔꯦ꯫ ꯅꯤꯒ ꯑꯁ ꯑꯩꯈꯣꯏ ꯑꯩꯣꯏꯕꯨꯗꯤ ꯑꯉꯥꯡ ꯁꯨ ꯂꯩꯕꯅꯤꯅꯀꯣ ꯑꯁ ꯊꯣꯛꯄꯁꯨ ꯌꯥꯗꯕꯅꯤꯗ
ꯎꯝ ꯆꯥꯎꯈꯦꯅꯦꯀꯣ ꯍꯟꯗꯛꯇꯤ ꯎ ꯆꯍꯤꯍꯤ ꯀꯌꯥ ꯁꯨꯈ꯭ꯔꯦ
ꯑꯃ ꯃꯈꯥꯏ ꯁꯨꯔꯦ
ꯑꯣ
ꯅꯣꯏꯗꯤ ꯑꯗꯨꯝ ꯊꯣꯛꯅꯤꯡꯉꯗꯤ
ꯏ
ꯊꯣꯛꯄ ꯅꯨꯡꯉꯥꯏꯌꯦꯕ ꯅꯣꯏꯗꯤ ꯑꯗꯨꯝ ꯐ꯭ꯔꯤ ꯑꯣꯏꯔꯒ ꯄꯨꯔꯥ ꯐ꯭ꯔꯤꯗꯝꯅꯦꯕ
ꯑꯗꯨꯕꯨꯗꯤ ꯍꯣꯏ ꯑꯃꯔꯣꯝꯗ ꯍꯥꯏꯔꯗꯤ ꯐꯩꯌꯦ ꯑꯗꯨꯕꯨ ꯍꯧꯖꯤꯛ ꯐꯥꯎ ꯂꯩ ꯑꯉꯥꯡ ꯌꯥꯎꯗꯕꯁꯤꯗꯤꯗꯤ ꯅꯨꯡꯉꯥꯏꯇꯦꯗ ꯑꯃꯔꯣꯝꯗ ꯍꯥꯏꯔꯤꯒꯦ
ꯑꯗꯨꯝ ꯂꯩꯒꯅꯤꯗ ꯀꯔꯤꯔꯥ ꯑꯃ ꯆꯍꯤ ꯑꯃ ꯑꯅꯤ ꯑꯗꯨꯝ ꯐ꯭ꯔꯤꯗ ꯂꯩꯌꯣ ꯑꯗꯨꯅ ꯐ꯭ꯔꯤꯗꯝꯅꯤ ꯀꯩꯅꯣ ꯑꯩꯈꯣꯏ ꯇꯦꯟꯁꯟ ꯂꯩꯇꯅꯤꯡꯉꯥꯏꯅꯦ ꯑꯁ ꯑꯩꯁꯨ ꯇꯦꯟꯁꯟ ꯑꯗꯨꯝ ꯂꯩꯔꯤꯕꯅꯤꯗ ꯂꯩꯗꯕꯒꯨꯝ ꯎꯕꯒꯤꯅ ꯅꯣꯏꯁꯨ
ꯎꯝ
ꯂ
ꯍꯣꯏ ꯃꯤ ꯍꯥꯏꯕꯁꯤꯗꯤ ꯑꯗꯨꯝ ꯇꯦꯟꯁꯟꯗꯤ ꯂꯩꯀꯣ ꯃꯥ ꯃꯥꯒꯤ
ꯂꯩꯕꯅꯦꯕ ꯍꯣꯏ ꯅꯪꯒꯤꯁꯨ ꯂꯩꯔꯝꯒꯅꯤ ꯑꯩ ꯅꯪꯒꯤꯗꯤ ꯅ ꯔꯃꯣꯣꯏꯗ
ꯍ ꯑꯩꯁꯨ ꯅꯪꯕꯨ ꯁꯨꯝ ꯈꯜꯂꯦ
ꯃꯤ ꯃꯤ ꯂꯣꯏꯅ ꯑꯌꯥꯝꯕꯗꯗꯤ ꯍꯣꯏ ꯑꯌꯥꯝꯕꯅꯗꯤ ꯑꯗꯨꯝ ꯇꯦꯟꯁꯟꯗꯤ ꯑꯃ ꯑꯃ ꯑꯗꯨꯝ ꯂꯩꯕꯅꯦꯕ ꯍꯥꯏꯗꯣꯛꯅꯤꯡꯗꯕꯗꯣ ꯂꯩꯔꯁꯨꯀꯣ
ꯎꯝ ꯍꯥꯥ
ꯒꯤ ꯑꯗꯨꯝ ꯂꯩꯕꯅꯤ
ꯅꯣꯏ ꯇꯝꯄꯥꯛ ꯂꯧꯗꯤ ꯂꯩꯔꯤꯀꯣ
ꯑꯩꯈꯣꯏ ꯇꯝꯄꯥꯛ ꯂꯧꯗꯤ ꯏꯃꯥ ꯈꯣꯏꯗ ꯂꯩ ꯑꯩꯈꯣꯏ ꯏꯅꯦꯝꯕꯣꯛ ꯈꯣꯏꯗꯤ
ꯑꯣ ꯑꯣ ꯑꯣ ꯑꯣ
ꯅꯣꯏꯗꯤ ꯂꯩꯌꯦꯀꯣ ꯌꯥꯝ ꯆꯥꯎꯅ ꯂꯩꯕ ꯃꯥꯜꯂꯦ
ꯑ ꯂꯩ ꯂꯩꯕꯅ ꯋꯥꯅꯤꯡꯉꯥꯏꯅꯤꯗ ꯂꯩꯇꯕꯅ ꯐꯩ
ꯑꯁ ꯁꯤ ꯂꯩ ꯍꯥꯏꯕꯗꯤ ꯌꯥꯝ ꯐꯩꯌꯦ ꯑꯗꯣ ꯂꯩꯕꯅ ꯐꯩꯌꯦ ꯁꯤ ꯅꯨꯄꯤꯁꯦ ꯑꯩꯈꯣꯏꯗꯤ ꯂꯩꯗꯣꯏꯅꯤꯅ ꯂꯥꯏꯔꯕꯅꯤ
ꯑꯁ ꯂꯩꯔꯗꯤ ꯋꯥꯏꯗꯅ
ꯎ ꯍꯣꯏ ꯇꯥꯏ
ꯎꯝ
ꯂꯩ ꯋꯥꯔꯁꯨ ꯋꯥꯅ ꯑꯗꯨꯝ ꯂꯩꯕꯗꯨꯅ ꯌꯥꯝ ꯐꯕꯅꯦ ꯀꯩꯅꯣ
ꯎꯝ ꯍꯣꯏ ꯍꯨꯖꯤꯛ ꯋꯥꯔꯁꯨ ꯍꯨꯖꯤꯛ ꯋꯥꯔꯁꯨ ꯑ ꯃꯇꯝ ꯑꯃꯗꯗꯤ ꯅꯨꯡꯉꯥꯏꯒꯗ꯭ꯔꯥ ꯍꯥꯏꯕꯒꯤ ꯑꯁꯥ ꯑꯗꯨ ꯈꯛꯇꯅꯤꯗ ꯋꯥꯏ ꯍꯥꯏꯅ ꯄꯨꯟꯁꯤ ꯆꯨꯞꯄ ꯋꯥꯒꯗꯧꯕ ꯅꯠꯇꯦꯕꯀꯣ
ꯍꯣꯏ ꯑꯗꯨꯅꯤ
ꯎꯝ
ꯆꯨꯝꯃꯦ ꯅꯪꯅ ꯍꯥꯏꯔꯤꯁꯤꯁꯨ ꯆꯨꯝꯃꯦ
ꯃꯔꯛ ꯃꯔꯛꯇꯁꯨ ꯋꯥꯈꯟꯗꯤ ꯄꯤꯛꯑꯦ ꯑꯗꯨ ꯑꯣꯏꯔꯁꯨ ꯏꯊꯟꯗ ꯑꯗꯨꯝ ꯋꯥꯈꯟꯁꯦ ꯑꯗꯨꯝ ꯆꯥꯎꯊꯣꯛ
ꯍꯣꯏ
ꯗꯧꯁꯨ ꯇꯝꯒꯗꯧꯕꯅꯦꯕꯀꯣ
ꯍꯣꯏ ꯍꯝ ꯑꯁ ꯑꯩꯗꯤ ꯑꯁ ꯑꯉꯥꯡ ꯁꯦꯟꯅꯕꯗꯀꯣ ꯑꯗꯨꯝ ꯉꯟꯅ ꯇꯨꯝ ꯇꯨꯝꯅꯤꯡꯕꯗꯣ ꯐꯥꯎꯕꯅꯦ ꯄꯨꯡ ꯇꯔꯨꯛ ꯇꯔꯦꯠꯇ ꯎꯝ ꯇꯥꯔꯗꯤꯀꯣ
ꯋꯥꯈꯔꯦ ꯍꯣꯏ ꯍꯣꯏ
ꯎꯝ ꯑꯗꯨꯒꯤ ꯄꯨꯡ ꯇꯔꯨꯛ ꯇꯔꯦꯠꯇ ꯑꯗꯨꯝ ꯇꯨꯝꯅꯤꯡꯕ ꯐꯥꯎꯕꯅꯦ ꯑꯗꯣ ꯀꯩ ꯊꯕꯛꯒꯨꯝꯕ ꯅꯨꯡꯗꯥꯡꯗ ꯑꯗꯨꯝ ꯊꯕꯛꯀꯨꯝꯕ ꯂꯩꯔꯗꯤ ꯑꯃꯨꯛꯀ ꯈꯥꯡꯉꯒ ꯇꯧꯕꯅꯤ
ꯎꯝ ꯎꯝ
ꯄꯩꯁ ꯍꯣꯏ ꯐꯩꯌꯦ ꯅꯣꯏ ꯂꯧ ꯆꯠꯄ꯭ꯔꯥ ꯑꯦ ꯅꯪ ꯉꯁꯥꯏ ꯍꯥꯏꯕꯗꯣ ꯀꯥꯎꯔꯦ ꯅꯪ ꯂꯧ ꯆꯠꯄ꯭ꯔꯥ ꯉꯁꯤ
ꯑꯎ ꯂꯧ ꯂꯤꯡꯕ ꯆꯠꯄꯀꯣ ꯂꯣꯏꯈꯔꯦ ꯉꯁꯤꯗꯤ ꯎꯝ ꯈꯣꯏꯒꯤ ꯃꯤ ꯇꯔꯨꯛ ꯂꯤꯡꯉꯦ ꯉꯁꯤ ꯉꯟꯅ ꯂꯣꯏꯌꯦꯗ ꯄꯨꯡ ꯑꯍꯨꯝ ꯄꯨꯡ ꯑꯍꯨꯝ ꯌꯧꯗ꯭ꯔꯤꯉꯩꯗ ꯂꯣꯏꯌꯦꯗ
ꯑꯣ ꯑꯗꯨꯅ ꯅꯨꯡꯉꯥꯏꯀꯣ ꯂꯧ ꯆꯠꯄꯗꯤ ꯉꯟꯅ
ꯍꯣꯍꯣ ꯍꯣꯏ ꯉꯟꯅ ꯂꯣꯏꯕꯒꯤ ꯑꯩꯒꯤ ꯅꯨꯄꯥꯅ ꯑꯁ ꯑ ꯃꯊꯪꯒꯤ ꯆꯍꯤꯗꯗꯤ ꯃꯤ ꯃꯉꯥ ꯇꯧꯔꯁꯦ ꯉꯟꯅ ꯂꯣꯏꯕꯒꯤ ꯌꯥꯗꯦ ꯍꯥꯏꯔꯦ ꯑꯗꯣ ꯂꯧ ꯆꯠꯄꯁꯤꯡꯅ ꯍꯦꯍꯦ ꯎꯝ ꯁꯤꯒꯤ ꯆꯍꯤꯗ ꯃꯤ ꯇꯔꯨꯛ ꯂꯤꯡꯕꯒꯨꯝꯅ ꯃꯊꯪꯒꯤ ꯆꯍꯤꯗꯁꯨ ꯇꯧꯒꯗꯧꯕꯅꯦ ꯀꯔꯤꯅꯣ ꯍꯥꯏ
ꯍꯣꯏ ꯉꯟꯅ ꯂꯣꯟ ꯎꯝ ꯉꯟ ꯉꯟꯅ ꯂꯣꯏꯊꯣꯛꯇꯨꯅ
ꯎꯝ ꯅꯤꯡꯕꯒꯤꯁꯨ ꯅꯤꯡꯕꯒꯤ ꯃꯤꯁꯤꯡꯅꯁꯨ ꯍꯔꯥꯎꯋꯦꯀꯣ
ꯍꯣꯏ ꯅꯣꯏ ꯅꯣꯏꯁꯨ ꯑꯥꯏꯗꯤꯌꯥ ꯌꯥꯝ ꯂꯩꯌꯦ ꯑꯗꯨꯅ ꯐꯔꯦ ꯄꯨꯡ ꯑꯍꯨꯝꯕꯨꯗꯤ ꯌꯥꯝ ꯊꯦꯡꯕꯁꯨ ꯑꯣꯏꯗ꯭ꯔꯦ
ꯎꯝ ꯎꯝ ꯍꯣꯏ ꯍꯟꯗꯛꯇꯤ ꯎꯝ ꯃꯝꯕꯗꯣ ꯈ ꯊꯦꯡꯅ ꯃꯝꯃꯦꯕꯀꯣ
ꯑꯣ
ꯑꯩꯗꯤ ꯅꯨꯡꯁꯥ ꯃꯔꯛꯇꯗꯤ ꯊꯕꯛ ꯇꯧꯕ ꯉꯝꯗꯦ ꯑꯩꯗꯣ
ꯍꯣꯏ ꯆꯞ ꯃꯥꯟꯅꯔꯦꯗ ꯏꯕꯥꯅꯤ
ꯅꯣꯡꯒꯤ ꯃꯔꯛꯇꯗꯤꯀꯣꯟ ꯗꯨꯝ ꯇꯧꯕ ꯌꯥꯏ ꯑꯩꯗꯤ ꯑꯗꯨꯝ ꯑꯩ ꯅꯨꯡꯁꯥꯗꯗꯤ ꯉꯝꯗ꯭ꯔꯦ ꯑꯗꯨ ꯑꯗꯨꯕꯨꯁꯨ ꯑꯣꯏꯌꯦ ꯑꯗꯣ ꯑꯩꯒꯤ ꯂꯩꯅꯥꯒꯤ ꯃꯇꯨꯡ ꯑꯣꯏꯅꯁꯨ ꯂꯩꯌꯦꯕꯀꯣ ꯑꯩꯗꯤꯀꯣ ꯅꯨꯡ ꯁꯥꯒꯤ ꯃꯔꯛꯇ ꯆꯠꯂꯗꯤ ꯑꯩꯒꯤ ꯃꯤꯠꯁꯦ ꯎꯗꯦ ꯑꯗꯨꯝ ꯇꯨꯅꯤꯡꯉꯥꯏ ꯇꯧꯅꯤ ꯅꯣꯏꯗꯤ ꯇꯧꯗ꯭ꯔꯣ
ꯑꯗꯨꯗꯤ ꯇꯧꯗꯦ ꯑꯗꯣ ꯁꯥꯏꯅꯁꯒꯨꯝꯕ ꯂꯩꯔꯗꯤꯀꯣ ꯎꯝ ꯁꯥ ꯑꯗꯨꯝ ꯀꯩꯅꯣ ꯊꯣꯛꯄ ꯌꯥꯗꯕꯅꯤ ꯑꯩ ꯅꯍꯥꯟꯋꯥ ꯁꯥꯏꯅꯥꯁ ꯂꯩꯔꯝꯃꯤꯀꯣ ꯑꯩꯁꯨ ꯍꯧꯖꯤꯛꯕꯨꯗꯤ ꯐꯈ꯭ꯔꯦ
ꯑꯣ ꯁꯥꯏꯅꯁ ꯂꯩꯕꯨꯗꯤ ꯊꯦꯡꯅ ꯏꯔꯨꯕ ꯌꯥꯗꯦ ꯃꯣꯏꯒꯤꯗꯤ ꯅꯨꯡꯁꯤꯠꯗꯣ ꯑꯗꯨꯝ ꯎꯝ ꯅꯨꯡꯁꯤꯠ ꯀꯟꯕꯅꯦꯕ ꯎꯝ ꯁꯣꯔ ꯍꯣꯟꯕꯁꯨ ꯋꯥꯕꯅꯦ
ꯍꯣꯏ ꯑꯗꯨꯗꯤ ꯉꯟꯅ ꯌꯦꯡꯊꯄꯒꯤ ꯑꯇꯨ ꯑꯃꯨꯛ ꯐꯈ꯭ꯔꯦ ꯑꯃꯨꯀꯥ ꯀꯩꯅꯣ ꯋꯦꯟꯇꯔꯗ ꯂꯥꯛꯑꯗꯤ ꯑꯃꯨꯛꯀꯥ ꯇꯧꯒꯗꯔꯥꯗꯤ ꯒ꯭ꯌꯥꯟ ꯇꯥꯗꯦ
ꯐꯕ ꯑꯣꯏꯁꯅꯨ
ꯍꯣꯏ ꯅꯪꯁꯨ ꯐꯕ ꯑꯣꯏꯁꯅꯨꯀꯣ
ꯆꯥꯛꯗꯣ ꯏꯟꯁꯥꯡ ꯆꯥꯛ ꯆꯥꯒꯨꯝꯕꯁꯨ ꯅꯪ ꯊꯣꯡꯉꯝꯒꯅꯤ ꯉꯁꯤꯁꯨ
ꯍꯣꯏ ꯑꯗꯨꯝ ꯊꯣꯡꯉꯦ ꯑꯁ ꯉꯁꯤꯁꯦ ꯑꯩꯈꯣꯏꯁꯦ ꯀꯩꯅꯣ ꯉꯔꯥꯡꯗꯣ ꯑꯩꯈꯣꯏ ꯒ꯭ꯌꯥꯁ ꯄꯨꯔꯛ ꯄꯅꯦꯕꯥ ꯒ꯭ꯌꯥꯁ ꯄ꯭ꯨꯔꯛꯄꯗꯣ ꯒꯌꯥꯁꯇꯣ ꯌꯥꯗꯕ ꯑꯥ ꯀꯩꯅꯣ ꯈꯔ ꯂꯤꯛ ꯆꯠꯄ ꯃꯥꯜꯂꯦ ꯒ꯭ꯌꯥꯁꯇꯣ ꯃꯩ ꯊꯥꯕ ꯌꯥꯗꯕꯀꯣ ꯔꯤꯖꯦꯛ ꯆꯠꯄꯒꯤꯔꯥ ꯈꯪꯗꯦ ꯑꯗꯨꯅꯪ ꯁꯤꯁꯦ ꯃꯩꯅ ꯇꯧꯋꯦ ꯑꯩ ꯌꯦꯟꯁꯥꯡꯁꯨ ꯊꯣꯡꯉꯦ ꯆꯥꯛꯁꯨ ꯁꯣꯡꯉꯦ ꯏꯊꯟꯗ ꯑꯩꯒꯤ ꯅꯨꯄꯥꯅ ꯂꯧ ꯆꯠꯈ꯭ꯔꯦ ꯑꯌꯨꯛ ꯉꯟꯇꯥ ꯀꯣ ꯑꯌꯨꯛꯇꯗꯤ ꯑꯩ ꯌꯥꯝ ꯆꯤꯟꯕꯅꯦ ꯍꯣꯏ ꯑꯗꯨ ꯃꯇꯝꯗ ꯀꯅꯥꯕꯨ ꯅꯤꯡꯁꯤꯡꯂꯛꯄꯔꯥ ꯏꯃꯥ ꯏꯄꯥ ꯌꯥꯝ ꯅꯤꯡꯁꯤꯡꯂꯛꯄꯅꯦ ꯃꯤ ꯍꯥꯏꯕꯁꯦ ꯋꯥꯕ ꯃꯇꯝ ꯂꯥꯛꯔꯗꯤꯀꯣ
ꯏꯃꯥꯕꯨ ꯑꯗꯨꯝ ꯅꯤꯡꯁꯤꯡꯕꯅꯦꯕ ꯇꯥꯕ꯭ꯔꯥ
ꯍꯣꯏ ꯇꯥꯏ
ꯑꯗꯨꯝ ꯀꯩꯅꯣ ꯑꯩꯈꯣꯏ ꯋꯥꯕ ꯃꯇꯝꯗꯒꯨꯝꯕ ꯏꯃꯥꯕꯨ ꯑꯗꯨꯝ ꯅꯤꯡꯁꯤꯡꯕꯅꯤ ꯍꯣꯏ
ꯍꯣꯏ ꯍꯣꯏ ꯅꯣꯏꯁꯨ ꯁꯨꯃꯥꯏꯟ ꯇꯧꯕ꯭ꯔꯥ
ꯇꯧꯋꯦ ꯍꯣꯏ ꯈꯣꯏ ꯆꯞ ꯃꯥꯟꯅꯕ ꯃꯥꯜꯂꯦ ꯅꯨꯄꯤꯁꯤꯡꯗꯤꯀꯣ ꯎꯝ ꯎꯄꯥꯏ ꯂꯩꯇꯦ
ꯎꯝ ꯌꯨꯝ ꯄꯥꯜꯂꯒ ꯑꯁ ꯕꯔꯗꯟꯁꯦ ꯑꯗꯨꯝ ꯌꯥꯝꯂꯛꯈ꯭ꯔꯦꯗ
ꯑꯉꯥꯡ ꯂꯩꯔꯒꯥ ꯑꯃꯨꯛ ꯕꯔꯗꯟ ꯑꯃꯨꯛ ꯂꯩꯒꯅꯤꯀꯣ
ꯃꯊꯪ ꯊꯪ ꯍꯥꯞꯆꯤꯜꯂꯒꯀꯣ
ꯍꯥꯏ ꯉꯁꯤꯗꯤ ꯉꯟꯅ ꯇꯨꯝꯒꯗ꯭ꯔꯥ ꯅꯪꯗꯤ ꯄꯨꯡ ꯀꯌꯥꯗ ꯇꯨꯝꯕ꯭ꯔꯥ ꯉꯔꯥꯡꯗꯣ
ꯉꯔꯥꯡꯗꯤ ꯄꯨꯡ ꯃꯉꯥ ꯇꯔꯨꯛ ꯇꯔꯦꯠ ꯅꯤꯄꯥꯟ ꯃꯥꯄꯟ ꯃꯥꯄꯟ ꯋꯥꯏꯗ ꯇꯨꯝꯃꯦ
ꯑꯣ ꯑꯗꯨꯗꯤ ꯌꯥꯝ
ꯁꯥ ꯁꯕꯅꯤꯅꯀꯣ ꯇꯨꯝꯕ ꯌꯥꯗꯦ ꯍꯟꯗꯛꯁꯦ
ꯍꯣꯏ ꯑꯩꯈꯣꯏꯗꯗꯤ ꯇꯨꯝꯕ ꯌꯥꯗ꯭ꯔꯦ ꯉꯔꯥꯡꯗꯣ
ꯉꯁꯤꯗꯤ ꯃꯩ ꯂꯥꯛꯄꯅꯤꯅ ꯍꯣꯏ ꯉꯁꯤꯗꯤ ꯃꯩ ꯂꯥꯛꯄꯅꯤꯅ ꯐꯖꯅ ꯇꯨꯝ ꯇꯝ ꯇꯨꯝꯒꯅꯤ ꯉꯁꯤꯗꯤ
ꯍꯣꯏ
ꯑꯁ ꯉꯔꯥꯡꯕꯨꯗꯤ ꯑꯁ ꯇꯨꯝꯕ ꯌꯥꯗ꯭ꯔꯦ